ꯇꯔꯣꯛ ꯐ ꯑꯣ ꯅꯪꯦ ꯑꯅꯤ ꯂꯩꯌꯦꯅꯗꯤ ꯀꯌꯥ ꯂꯩꯕ꯭ꯔꯥ
ꯑꯁꯅꯤ ꯂꯩꯦ ꯑꯦꯗꯤ ꯕꯗꯥ ꯑꯃ ꯂꯩ ꯑꯗꯨꯒ ꯏꯆꯦ ꯑꯃ ꯂꯩꯌꯦꯗꯤ
ꯑ ꯑꯗꯨꯗꯗꯤ ꯏꯆꯦ ꯃꯂ ꯍꯥꯏꯦ ꯑ ꯍꯥꯏꯒꯤꯦ ꯏ ꯆ ꯅꯨꯄꯤꯤ ꯑꯃ ꯂꯩ
ꯑꯝ ꯎꯝ ꯌꯥꯔ ꯑꯗꯨꯗꯤ
ꯎꯝ
ꯏꯛꯇꯦ ꯆꯟ ꯑꯒꯗꯥ ꯃꯦ ꯑꯗꯨꯒ ꯏꯆꯦꯜ ꯑꯃ ꯂꯩ ꯑꯗꯣꯏꯅꯤꯗꯨꯀ
ꯑ ꯂꯍꯣꯡ ꯑꯣ ꯑꯗꯨꯗꯤ ꯃꯈꯣꯏꯒꯤ ꯑꯉꯥꯡꯗꯣ ꯀꯌꯥꯁꯨꯕ꯭ꯔꯥ
ꯎꯝ ꯑꯩꯒꯤ ꯗꯗꯥꯒꯤ ꯑꯉꯥꯡꯗꯤ ꯃꯔꯤ ꯂꯩꯌꯦ ꯅꯨꯄꯥ ꯑꯅꯤ ꯅꯨꯄꯤ ꯑꯅꯤ ꯑꯗꯨꯒ ꯂꯩꯌꯦ ꯑꯗꯨꯒ ꯑꯩ ꯏꯆꯤꯟ ꯀꯗꯤ ꯍꯧꯖꯤꯅ ꯅꯨꯄꯥ ꯑꯃꯥ ꯂꯩ
ꯑꯣ ꯍ ꯑꯩꯒꯤ
ꯎꯝ
ꯏꯆꯦ ꯂꯣꯛꯊꯄ ꯑꯗꯨꯒ ꯃꯥꯒꯤ ꯑꯉꯥꯡ ꯎ ꯈ ꯇꯦ
ꯑꯣ ꯆꯍꯤ ꯀꯦꯁꯣꯔ ꯃꯥꯒꯤꯅꯤ ꯎꯝ ꯅꯗꯨ
ꯎꯝ ꯊ꯭ꯔꯤ ꯏꯔꯁ ꯌꯨꯔꯦ ꯑꯗꯨꯒ ꯍꯧꯖꯤꯛ ꯎꯝ ꯍꯧꯖꯤꯛꯇꯗꯣꯀꯣ ꯄ꯭ꯂꯦ ꯁ꯭ꯀꯨꯜꯗꯀꯣ ꯆꯠꯀꯕ
ꯎꯝ ꯎꯝ ꯎꯝ ꯑꯗꯨꯗꯤ ꯆꯥꯔꯀꯣ ꯃꯗꯣ ꯑꯃꯒ ꯄ꯭ꯔꯦꯒꯅꯦꯟ ꯑꯣꯏꯗꯦꯀꯣ
ꯑꯣ ꯌꯥꯗꯦ ꯃꯁꯨꯒ ꯐꯥꯏꯅꯦꯜ ꯑꯦꯛꯖꯥꯝꯒꯨꯝꯕ ꯇꯣꯏꯑꯦꯅꯀꯣ ꯑꯗꯨꯒꯤ
ꯑꯣ ꯍ ꯍ ꯆ ꯀꯁꯨ
ꯍꯣꯏ
ꯑꯅ ꯃꯉꯣꯟꯗ ꯏꯁꯀ꯭ꯔꯤꯟ ꯁꯣꯠ ꯑꯃ ꯊꯥꯒꯦꯀꯣ
ꯑꯝ
ꯑꯩ ꯁꯤ ꯐ ꯐꯪꯈ꯭ꯔꯦ ꯅꯁꯤꯅ
ꯉꯁꯤꯗ
ꯃꯁꯤꯁꯤ ꯍꯣꯏ ꯅꯁꯤ ꯅꯅꯥꯁꯤꯄ
ꯎ
ꯍꯖꯔꯦ ꯀꯣ
ꯂꯔꯦ ꯐꯖꯥꯏ
ꯑꯗꯨꯅ ꯑꯩꯅ ꯅꯪꯉꯣꯟꯗ ꯉꯁꯤꯒꯤ ꯅꯪꯒꯤ ꯆꯥꯏꯒꯦ ꯊꯕꯤꯒꯦꯀꯣ
ꯑꯥ
ꯑꯁꯨ ꯏꯟꯖꯣꯌ ꯇꯧꯔꯣ ꯑꯗꯨꯅꯦ ꯑꯩꯅ ꯀ꯭ꯔꯤ ꯇꯕꯤꯒ ꯃꯅꯨꯡꯗ
ꯁꯦ
ꯑꯩꯒꯤ ꯁꯦꯂꯔꯤ ꯄꯥꯝꯈ꯭ꯔꯦ ꯑꯗꯨ ꯌꯥꯅꯤꯅ ꯅꯪꯉꯣꯟꯗ ꯇ꯭ꯔꯤꯠ ꯇꯧꯕꯤꯒꯦ
ꯑ ꯑꯣ ꯀ ꯑꯩꯁꯨ ꯌꯥꯝ ꯄꯥꯝꯃꯦꯕ ꯑꯗꯨꯒꯨꯝꯕꯗꯤ
ꯑꯩꯈꯣꯏꯁꯦ ꯊꯥꯕ ꯀꯣꯏꯔꯦꯀꯣ
ꯑꯣ ꯍ
ꯆꯦꯟꯊꯣꯛꯈ꯭ꯔꯦ ꯀꯣꯗꯤ ꯍꯣꯏ ꯐꯆꯅ ꯆ ꯐꯖꯅ ꯆꯠꯊꯔꯣꯀꯣ
ꯍ ꯅꯪꯒꯤ ꯏꯁꯣꯔꯅ ꯀꯣ ꯄꯣꯔꯕꯤꯌꯣ ꯀꯣ ꯍꯣꯏ
ꯐꯖꯅ ꯄꯥꯊꯅ ꯇꯔꯛꯀ
ꯍꯣꯏ ꯍꯣꯏ ꯑꯩꯗꯣ ꯏꯁꯣꯔꯅꯀꯣ ꯅꯪꯒꯤ ꯕ꯭ꯂꯦꯁ ꯇꯧꯕꯤꯌꯨ ꯀꯣ ꯐꯖꯅ
ꯑꯦ
ꯑꯩꯅ ꯁꯤ ꯀꯣ ꯑꯗꯨ ꯑꯩꯒꯤ ꯐꯣꯟꯗ ꯌꯦꯡꯕꯗ ꯑꯁꯤ ꯂꯥꯛꯈ꯭ꯔꯦ ꯑꯗ ꯑꯁ ꯌꯥꯝꯅ ꯁꯔꯄ꯭ꯔꯥꯏꯖ ꯑꯣꯏꯌꯦꯀꯣ
ꯎꯝ
ꯑꯗꯨꯅꯦ ꯍꯥꯏꯁꯦ ꯉꯁꯤꯗꯤ ꯌꯥꯝ ꯑꯩꯒꯤ ꯃꯨꯠꯇꯣ ꯀꯣ ꯃꯤ ꯌꯥꯝꯅ ꯕꯨꯁꯇꯔ ꯇꯧꯋꯦ
ꯎꯝ ꯍꯥ ꯍꯧꯖꯤꯛ ꯀꯥꯟꯗꯤ ꯀꯣ ꯑꯛ ꯈꯨꯜ ꯑ ꯑꯗꯨꯗ ꯑꯥꯏꯁ ꯑꯗꯨ ꯀꯣ ꯌꯥꯝ ꯁꯥꯈ꯭ꯔꯦꯕ ꯇꯦꯝꯄꯔꯦꯆꯔꯒꯨꯝꯕ ꯗꯨꯀꯣ ꯍꯤꯌꯨꯃꯤꯠ ꯂꯩꯌꯦꯕ ꯈꯔ ꯈꯔ
ꯎꯝ ꯎꯝ
ꯅꯣꯡ ꯌꯥꯝ ꯆꯨꯏꯌꯦꯕ ꯍꯨꯖꯤꯛ ꯀꯥꯟꯀꯣ
ꯎꯝ ꯑꯁꯤꯗꯗꯤ ꯌꯥꯝꯅ ꯁꯥꯏ ꯌꯨꯝ ꯆꯨꯝꯗ꯭ꯔꯦ ꯑꯩꯗꯤ ꯌꯥꯝ ꯁꯥꯏ ꯑꯗꯨ ꯔꯨꯝꯗ ꯐꯝꯕꯗꯨ ꯈꯔ ꯐꯩꯌꯦ ꯑꯗꯨ ꯑꯣꯏꯔꯁꯨ ꯗꯨ ꯃꯄꯥꯟꯗ ꯆꯠꯄꯇꯤꯀꯣ ꯌꯥꯝꯅ ꯁꯥꯏ
ꯎꯝ
ꯅꯈꯣꯏꯒꯤ ꯌꯨꯝꯗ ꯑ ꯍꯩꯈꯥꯗꯣ ꯂꯣꯏꯔꯕ꯭ꯔꯣ
ꯂꯩꯇꯦ ꯍꯧꯖꯤꯛꯇꯨ
ꯑꯗꯨ ꯃꯅꯨꯡꯗ ꯔꯦꯠ ꯔꯦꯠ ꯂꯩꯕꯗꯨꯁꯨ
ꯃꯒꯤ ꯁꯤꯖꯟꯗꯨ ꯑꯣ ꯂꯣꯏꯔꯦ ꯂꯣꯏꯔꯅ ꯂꯣꯏꯔꯦ ꯎꯝ
ꯑꯩꯗꯤ ꯆꯥꯗꯦꯍꯦ
ꯎꯝ ꯏꯟꯁꯥꯏꯗ ꯑꯣꯔ ꯔꯦꯗ ꯇꯣ ꯌꯥꯝ ꯍꯥꯎꯏꯀꯣ
ꯍꯣꯏ ꯑꯗꯨꯅ ꯍꯥꯏꯗꯤ ꯕꯥꯢꯀꯨꯠꯇꯨ ꯆꯥꯗ꯭ꯔꯤ ꯄꯤꯆꯁꯁꯨ ꯑꯃꯁꯨ ꯆꯥꯗꯦ ꯂꯤꯝꯕꯨꯒꯁꯨ ꯎꯝ ꯌꯥꯝ ꯑꯥ ꯌꯥ ꯍꯩꯈꯥꯗꯣ ꯑꯩꯒꯤ ꯃꯃꯥꯅ ꯈꯔ ꯑꯗꯨ ꯑꯩꯉꯣꯟꯗ ꯁꯦꯟ ꯇꯧꯕꯤꯌꯦꯀꯣ
ꯑꯥ
ꯑꯗꯨꯗꯤ ꯆꯥꯔꯦ ꯆꯥꯔꯦ ꯑꯗꯨ ꯑꯇꯩꯗꯨꯗꯤ ꯆꯥꯗꯦ ꯑꯩꯗꯤ ꯗꯤꯁ ꯏꯌꯔ ꯗꯣ
ꯑꯩꯗꯤ ꯌꯥꯝ ꯆꯥꯏꯌꯦ ꯎꯝ
ꯑꯥ ꯅꯈꯣꯏꯗꯤ ꯌꯨꯝꯗ ꯐꯝꯕꯅꯤ ꯅꯨꯡꯉꯥꯏꯔꯣꯢꯗ
ꯎꯝ
ꯅꯨꯡꯉꯥꯏꯔꯦꯍꯦ ꯅꯈꯣꯏꯗꯤ ꯑꯗꯨꯃꯥꯏꯅ ꯐꯝꯗꯤ ꯗꯤꯁ ꯏꯌꯔꯗꯣ ꯅꯈꯣꯏꯗꯣ ꯈꯤꯖꯤꯛ ꯀꯌꯥ ꯀꯌꯥꯅ ꯂꯥꯛ ꯇꯣꯛꯈ꯭ꯔꯦ
ꯇꯨ ꯍꯟꯗ꯭ꯔꯦꯠ ꯀꯨꯝꯕ ꯇꯨ ꯍꯟꯗ꯭ꯔꯦꯠ ꯐꯤꯐꯇꯤꯒꯨꯝꯕ ꯇꯨ ꯍꯟꯗ꯭ꯔꯦꯠꯀꯨꯝꯕ ꯑ ꯇꯧꯈ꯭ꯔꯦ
ꯎꯝ
ꯅꯈꯣꯏ ꯅꯈꯣꯏꯒꯤꯗꯨꯀꯣ ꯅꯥꯏꯟ ꯍꯟꯗ꯭ꯔꯦꯠ ꯅꯈꯣꯏꯒꯤ ꯇꯣ ꯅꯥꯏꯟ ꯍꯟꯗ꯭ꯔꯦꯗ ꯁꯚꯦꯟ ꯍꯟꯗ꯭ꯔꯦꯗꯁꯨ ꯁꯨꯂꯦꯕ ꯌꯥꯝ ꯂꯩꯌꯦꯕ ꯅꯈꯣꯏꯒꯤ ꯑꯗꯨ
ꯍꯣꯏ ꯍꯣꯏ ꯑꯗꯨꯃꯥꯏꯅ ꯑꯩꯒꯤ ꯃꯃꯥꯁꯨ ꯍꯥꯏꯌꯦ
ꯎꯝ ꯍꯥꯏ ꯅꯈꯣꯏꯁꯨ ꯌꯥꯝ ꯃꯤꯁ ꯑꯣꯏꯕ
ꯑꯝ ꯍꯥꯏꯒꯅꯨ ꯍꯥꯏꯗꯤ ꯑꯩꯁꯨ ꯌꯥꯝꯅ ꯅꯈꯣꯏ ꯂꯣꯏꯅ ꯃꯥꯛ ꯃꯤꯁ ꯇꯧꯋꯦ
ꯎꯝ
ꯑꯗꯨꯗ ꯀꯥꯏ ꯀ ꯎꯝ ꯑꯥꯡ ꯇꯨꯀꯣ
ꯑ ꯌꯦꯡꯅꯤꯡꯕ꯭ꯔꯥ
ꯍ ꯌꯥꯝ ꯃꯤꯁꯇ ꯑꯣꯏꯏ ꯑꯗꯨꯅꯤ ꯑꯗꯨ ꯃꯈꯣꯏ ꯃꯗꯨ ꯀꯣꯏꯔꯕ ꯌꯦꯕꯛꯇ ꯀꯣꯏꯔꯦ
ꯑꯣ ꯑꯁꯅꯦꯝꯕꯥ ꯀꯣ ꯌꯥꯝ ꯁꯦꯕ ꯑꯗꯨꯒꯤ ꯃꯥꯒꯤ ꯃꯤꯛꯇꯣ ꯐꯠ ꯁꯥꯍꯦ ꯋꯥ ꯑ ꯐꯖꯕꯗꯤ ꯃꯥꯒꯤꯅꯤꯛꯇꯣ ꯀꯣ ꯈꯔ ꯆꯥꯎꯔꯦꯒ ꯀꯣ ꯌꯥꯝ ꯊꯖꯕ ꯑꯗꯨꯒ ꯃꯥꯒꯤ ꯎꯝ ꯎꯝ ꯑꯥꯏꯕ꯭ꯔꯣꯁꯀꯨꯝꯕꯁꯨ ꯀꯣ ꯌꯥꯝ ꯎꯝ ꯂꯨꯑꯦꯕ ꯌꯥꯝ ꯆꯥꯎꯔꯦꯕ ꯀꯣ
ꯑꯣ
ꯌꯥꯝ ꯁꯥꯡꯈ꯭ꯔꯦ ꯌꯥꯝ ꯁꯥꯡꯈ꯭ꯔꯦ ꯑꯗꯨ ꯌꯥꯝ ꯐꯖꯩꯌꯦ
ꯍꯣꯏ
ꯎꯝ
ꯎ
ꯀꯣꯏꯔꯦ ꯃꯗꯨ ꯌꯦꯕꯗꯨ
ꯎꯝ ꯃꯗꯨ ꯅꯪꯒꯤ ꯅꯤꯁꯨ ꯑꯃꯥꯗꯣ ꯃꯥꯒꯤ
ꯎꯝ
ꯃꯁꯇꯥꯛꯀꯣ ꯈꯔꯅꯥꯏꯌꯦꯕ ꯅꯪꯒꯤ ꯗꯗꯒꯦ
ꯐꯔ ꯆꯂꯨꯔ
ꯑꯣ ꯐꯁ ꯅꯪꯗꯣ ꯃꯆꯥꯥꯛ ꯃꯅꯥꯏꯌꯦꯕ ꯂꯣꯏ ꯅꯝ ꯈꯥꯏꯌꯦ ꯍꯥꯏꯥꯏꯌꯦ
ꯍꯣꯏ ꯍꯣꯏ
ꯎꯝ
ꯑꯗꯨ ꯑꯗꯨꯅꯦ ꯎꯝ ꯍꯧꯖꯤꯦꯁꯨꯒ ꯁꯤ ꯎꯝ ꯏꯆꯦꯒꯤ ꯁꯤꯁꯇꯔꯅ ꯂꯣꯏꯁꯨ ꯂꯩꯕ꯭ꯔꯥ ꯌꯨꯝꯗ
ꯍ ꯆꯥꯛꯈ꯭ꯔꯦ ꯂꯔ
ꯑꯣ ꯃꯥꯒꯤ ꯍꯁꯕꯦꯟꯗꯤ
ꯑꯣ ꯇ ꯐꯔꯦ
ꯎꯝ ꯑꯗꯨ ꯑꯣꯏꯔꯗꯤ ꯑꯩꯒꯤ ꯃꯃꯥ ꯑꯗꯨꯏ ꯏꯆꯦ ꯑꯗꯨꯒ ꯑꯗꯨ ꯎꯝ ꯑꯉꯥꯡ ꯈ ꯄꯥꯃꯤꯀꯣ ꯎꯆꯤꯛꯇꯣ
ꯎꯝ ꯎꯝ ꯍꯣꯏ
ꯎꯝ
ꯅꯪꯒꯤ ꯏꯆꯦ ꯇꯣꯀꯗꯨꯣ ꯑ ꯅꯨꯄꯤꯁꯨ ꯆꯠꯈ꯭ꯔꯦꯕ ꯅꯪꯒꯤ ꯅꯪꯅ ꯅꯨꯄꯤ ꯑꯃꯂꯅ ꯀꯣ
ꯑꯣ ꯑꯣ ꯍꯣꯏ
ꯆꯈꯩꯕ
ꯍꯣꯏ ꯍꯥꯏꯌꯦ ꯑꯩꯒꯤ ꯃꯃꯥꯅꯣ
ꯎꯝ ꯅꯪꯒꯤ ꯑꯇꯣꯝꯕꯤꯗ ꯌꯥꯝ ꯏꯁꯃꯥꯔꯠ ꯑꯣꯏꯈ꯭ꯔꯦꯕ
ꯍꯥꯏꯒꯨꯅꯗꯤ ꯄꯝꯗꯦ ꯍꯥꯏꯗꯤ ꯃꯗꯨ ꯑꯣꯏꯔꯗꯤ ꯍꯥꯏꯗꯤ ꯑꯦꯂꯔꯖꯤ ꯊꯣꯛꯣꯏ
ꯎ
ꯁꯦꯝꯄꯅꯤ ꯏꯂꯖꯤꯊꯣ ꯇꯥꯏꯗꯤ ꯐꯝꯗ ꯍꯥꯏ ꯑꯗꯨ
ꯌꯥꯝ ꯃꯥ
ꯀꯔꯤ ꯑ ꯑꯗꯨꯝ ꯍꯥꯏꯒꯦ ꯃꯗꯨ ꯌꯥꯝꯅ ꯑꯣꯚꯔ ꯏꯁꯃꯥꯔꯠ ꯑꯣꯏꯀꯣ
ꯑꯣ ꯍꯣꯏ
ꯑꯗꯨꯅꯗꯤ ꯄꯥꯝꯖꯩ
ꯎꯝ
ꯑꯗꯨꯒ ꯑꯁ ꯑꯩ ꯍꯧꯖꯤꯛꯇꯣ ꯍꯥꯏꯗꯤ ꯌꯥꯝꯅ ꯀ ꯋꯥꯔꯤꯔ ꯇ ꯍꯥꯏ ꯀꯦ ꯃꯃ ꯏꯗꯨ ꯑꯗꯨꯃꯅ ꯃꯈꯣꯏꯅꯤ ꯑꯍꯨꯝ ꯑ ꯀꯗꯍꯥꯏ ꯅꯃꯤ ꯌꯥꯎꯐꯝꯨꯝꯗꯨꯀꯣ ꯑꯩꯒꯤ ꯏꯆꯦ ꯑꯗꯨꯒ ꯃꯃꯥꯗꯣ ꯀꯝꯃꯥꯏꯅ ꯐꯝꯃꯦꯗꯤꯦ ꯋꯥꯔꯤ ꯑꯣꯏ
ꯎꯝ
ꯃꯈꯣꯏꯁꯨ ꯏꯗꯨ ꯆꯥꯟꯗꯦꯦ ꯀꯔꯤ ꯍꯥꯏꯕ
ꯑ ꯑꯩꯈꯣꯏꯁꯨ ꯎꯝ ꯅꯪꯒꯤ ꯏꯆꯦꯒꯤ ꯑꯅꯟꯗ ꯍꯦꯝ꯭ꯔꯥ ꯆꯄ꯭ꯔꯥ ꯎ
ꯑ ꯅꯔꯟ꯭ꯔꯣ
ꯎ ꯍꯣꯏ ꯑꯗꯣ ꯅꯅꯥꯒꯤ ꯏꯆꯦꯗꯣ ꯎꯝ ꯊꯕ ꯀꯣ ꯕꯖꯔꯗ ꯑꯃꯜ ꯍꯥꯏꯔꯒ ꯑꯩꯅ ꯎꯝ ꯑꯅꯟꯗꯣ ꯌꯦꯡꯕ
ꯑ ꯑ ꯃꯗꯨ ꯊꯕꯛ ꯇꯧꯕ꯭ꯔꯣ
ꯃꯥꯁ ꯋꯥꯆ ꯑ ꯑꯗꯨꯝꯀ ꯍꯥꯏꯅ ꯋꯥ ꯎꯝ ꯎꯝ ꯁꯃꯅ ꯎ ꯑꯗꯨꯒꯤ ꯃꯥꯗꯣ
ꯏꯁꯩꯩ ꯊꯔ
ꯃꯁꯨ ꯆꯥꯡꯉꯂ ꯑꯥ ꯃꯁꯨꯨꯝꯒꯦ ꯃꯤꯗ ꯍꯥꯏꯌꯨ ꯍꯥꯏꯦ ꯃꯤ ꯇ ꯎꯔꯦ ꯃꯁꯨ ꯍꯥꯏꯅ ꯏꯦ ꯁꯞꯄ ꯃ ꯇ